ꯑꯥ
ꯑꯧ ꯅꯦꯠꯋꯥꯛꯛꯁꯦ ꯅꯨꯡꯉꯥꯏꯇꯕ ꯃꯥꯜꯂꯤꯅꯦ
ꯃꯥ ꯅ ꯍꯥꯛꯇ ꯅꯨꯡꯉꯥꯏꯇꯕ ꯃꯥꯜꯂꯦꯀꯣ
ꯎꯝ
ꯅ ꯏꯟꯇꯔꯠ ꯈꯤꯇ ꯅꯨꯡꯉꯥꯏꯇ ꯃꯥꯜꯂꯦ
ꯎꯝ ꯊꯕꯛ ꯇꯐꯝꯗꯁꯨ ꯂꯩꯔꯝꯕ
ꯑꯣ ꯑꯗꯨ ꯂꯩꯅꯤꯗ꯭ꯔ ꯈꯤꯇꯪ ꯅꯨꯡꯉꯥꯏ ꯋꯥꯠꯂꯤ ꯎꯝ ꯊꯕꯛ ꯇꯧꯔꯝꯃꯤꯔꯣ
ꯊꯕꯛ ꯇꯧꯔꯤꯌꯦ
ꯑꯣ ꯑꯣ ꯑꯣ
ꯑꯗꯣ ꯉꯥꯛꯇꯪ ꯁꯨꯔꯝꯕꯅꯤ ꯃꯤ
ꯃꯤ ꯑꯗꯨꯝ ꯌꯥꯝꯃꯤꯗ ꯑꯗ ꯃꯣꯏ ꯇꯥꯛꯄꯤꯕ ꯇꯝꯕꯤꯕꯒ ꯇꯧꯔꯝꯕ
ꯑꯥ ꯑꯣ ꯐꯩ ꯐꯩ ꯐꯩ ꯐꯩ ꯇꯧꯒꯅ ꯇꯧꯒꯗꯕꯅꯤ
ꯑꯅꯧꯕ ꯁꯥꯔꯗ ꯍꯧꯖꯤꯛꯀꯥꯟꯗꯤ ꯎꯒꯤꯗ ꯁꯥꯟꯅꯗ꯭ꯔꯦꯗ ꯃꯦꯆꯤꯟꯒꯤ ꯀꯣꯟꯁꯤ ꯉꯥꯛꯇꯪ ꯍꯥꯏꯥꯏꯅ ꯈꯜꯂꯦꯗ
ꯑꯣ ꯍꯣꯏ ꯌꯣꯠꯀꯤꯒ ꯇꯧꯕꯤꯗꯣ
ꯑꯥ ꯊꯤꯀꯦ ꯇꯧꯕꯤꯗ
ꯌꯣꯠꯀ ꯎꯕ ꯄꯨꯟꯁꯤꯜꯂꯒ ꯃꯁꯤꯡꯒ ꯇꯧꯕꯤꯗꯣ
ꯎꯝ
ꯑꯣ ꯌꯥꯏ ꯌꯥꯏ ꯌꯥꯏ ꯇꯧ ꯑꯗꯨꯝ ꯇꯧꯗꯅꯤ
ꯃꯤꯁꯦ ꯋꯥꯗꯕꯤ ꯊꯕꯛ ꯁꯨꯕꯁꯦ ꯄꯥꯝꯅꯔꯛꯄꯅꯤꯅ
ꯃꯥꯅꯦ ꯊꯕꯛ ꯁꯨꯕ ꯄꯥꯝꯅꯔꯛꯄꯅꯤ ꯃꯤꯈꯩꯁꯦ ꯍꯧꯖꯤꯛꯀꯥꯟꯁꯤ ꯊꯕꯛꯁꯦ ꯀꯣ ꯋꯥꯔꯦꯕ ꯊꯕꯛꯁꯦ ꯎꯝ ꯌꯥꯏꯌꯦ ꯌꯥꯏ ꯇꯧꯒꯗꯝꯝ ꯇꯧꯗꯝ
ꯎ
ꯀꯩꯅꯣ ꯉꯁꯥꯏꯒꯤ ꯆꯥꯔꯦ ꯆꯥꯛꯇꯤ ꯆꯥꯔꯦ ꯆꯥꯛ ꯉꯁꯤꯗꯤ ꯀꯩꯅꯣ ꯑꯣꯏꯅꯥ ꯆꯥꯔꯦ ꯉꯥꯅꯨ ꯊꯣꯡꯉꯦ ꯉꯁꯥꯏ ꯑ ꯑꯁ ꯌꯥꯝ ꯍꯥꯎꯕ ꯅꯠꯇꯦꯗ ꯉꯥꯅꯨꯃ ꯁꯨꯝ ꯉꯁꯥꯏꯒꯤ ꯀꯣꯛ ꯆꯥꯊꯣꯛꯁꯦꯅꯀꯣ ꯁꯨꯝ ꯀꯩꯅꯣ ꯆꯥꯗꯕ ꯀꯨꯏꯔꯦꯅ ꯉꯍꯥꯟꯒꯩꯗꯤ ꯁꯨꯝ ꯍꯋꯥꯏ ꯁꯨꯝ ꯆꯥꯔꯤꯃꯤꯗ
ꯍꯝ ꯍꯝ ꯍ
ꯑꯗꯨ ꯁꯤꯗꯤ ꯀꯩꯅꯣ ꯉꯥꯅꯐꯣ ꯇꯣꯠꯊꯣꯛꯁꯤꯦꯅ ꯈꯔ ꯆꯣꯛ ꯆꯥꯊꯣꯛꯄꯅꯤ ꯅꯣꯏ ꯆꯥꯔꯕꯣ
ꯆꯥꯔꯦ ꯑꯩꯁꯨ ꯉꯥꯏꯍꯥꯛ ꯑꯣꯏꯔꯦ ꯑꯁ ꯍꯧꯖꯤꯛꯁꯦ ꯁꯥ ꯌꯦꯟꯁꯨ ꯌꯥꯝ ꯅꯥꯟꯅꯗꯅ ꯌꯦꯟꯁꯨ ꯈꯔ ꯁꯤꯍꯧꯋꯤ ꯉꯁꯥꯏꯕꯨꯗꯤ ꯁꯧꯕꯒ꯭ꯔꯤꯒ ꯀꯥꯡꯉꯧꯒ ꯆꯥꯕꯅꯦ
ꯑꯣ
ꯍꯧꯖꯤꯛꯀꯤ ꯁꯥꯒꯠꯂꯛꯄꯩꯔ ꯀꯩꯅꯣ ꯈꯪꯗꯕ ꯌꯦꯟꯁꯦ ꯄꯟꯁꯤ ꯁꯤꯔꯤꯅꯦ ꯃꯁ ꯍꯧꯖꯤꯛꯁꯨ ꯑꯅꯤ ꯑꯍꯨꯝ ꯁꯤꯔ ꯂꯩꯍꯧꯋꯤ
ꯂꯣꯏꯔꯦꯍꯦ
ꯂꯨ ꯌꯥꯔꯦ ꯉꯔꯥꯡ ꯅꯍꯥꯟꯗꯩꯅꯦ ꯁꯤ ꯌꯦꯟ ꯇꯔꯥꯃꯨꯛ ꯁꯨꯒꯠꯂꯅꯤ ꯁꯤꯒꯠꯂꯛꯏꯁꯦ
ꯏꯃ ꯑꯣ ꯑꯗꯨꯗꯤ
ꯃꯥꯡꯉꯦ ꯑꯗꯣ ꯁꯤꯗ꯭ꯔꯤꯉꯩ ꯁꯤꯗ꯭ꯔꯤꯉꯩꯗ ꯅꯥꯔꯛꯄꯗ ꯍꯥꯠꯇꯣꯛ ꯍꯥꯠꯇꯣꯛꯑꯒ ꯑꯆꯥꯔꯒꯨꯝꯕ ꯁꯦꯝꯃꯦ ꯌꯥꯏꯊꯣꯛ ꯈꯣꯠꯇꯣꯛꯇꯅ ꯈꯔ ꯇꯧꯔꯦ ꯄꯨꯂꯁ ꯁꯤꯍꯜꯂꯒꯗꯤ ꯇꯧꯗ꯭ꯔꯦꯕ
ꯑ ꯋꯥꯔꯦꯔꯦ ꯑ ꯑꯗꯨ ꯑꯗꯨ ꯐꯥꯏꯗꯦ ꯐꯥꯏꯗ ꯐꯥꯏ ꯑꯗꯨꯝ ꯐꯩ ꯑꯗꯨꯝ ꯐꯩ ꯑꯗꯨꯃꯥꯏꯅ ꯁꯦꯝꯗꯣꯛꯑꯕꯀꯣ ꯃꯈꯣꯏꯒꯤꯗꯤ ꯆꯤꯟꯖꯥꯛꯅꯤꯅ ꯍꯥꯏꯇꯥꯔꯦꯀꯣ ꯑꯗꯨꯅ
ꯌꯥ
ꯑꯔꯦ ꯁꯤ ꯁꯤꯔ ꯇꯣꯛꯒꯗꯝꯃꯦ
ꯌꯣꯟꯕꯩꯗꯤ ꯎꯄꯥꯏ ꯂꯩꯇ꯭ꯔꯦ
ꯑꯣ ꯌꯥꯏ ꯑꯗꯨꯅꯦ ꯌꯣꯟꯕꯩꯗꯤ ꯄꯜꯂꯔꯣꯏ ꯌꯨꯝꯗ ꯆꯥꯟꯅꯕꯒꯨꯝꯕ ꯅꯠꯇ꯭ꯔꯥ
ꯎꯝ
ꯌꯨꯝꯗ ꯆꯥꯟꯅꯕꯒꯨꯝꯕ ꯑꯗꯩ ꯑꯣ ꯑꯆꯥ ꯁꯦꯝꯕꯒ ꯀꯅꯥꯅ ꯁꯦꯝꯒꯦ ꯅꯪꯅ ꯁꯦꯝꯃꯤꯔꯣ ꯅꯠꯇ꯭ꯔꯒ ꯅꯣꯏ ꯆꯦꯅꯥ ꯁꯦꯝꯃꯤꯔꯣ
ꯑꯩꯈꯣꯏ ꯆꯦꯅ ꯁꯦꯝꯃꯦ
ꯑꯣ ꯑꯣꯀꯦ ꯑꯣꯀꯦ
ꯊꯕꯛꯇꯣ ꯁꯣꯝꯗ ꯑꯗꯨꯝ ꯆꯠ ꯂꯩꯃꯤꯅꯅꯦ ꯁꯣꯗꯁꯨ ꯃꯤꯒꯤ ꯀꯣꯟꯒꯤ ꯑꯣꯗꯔꯗꯣ ꯌꯥꯝ ꯂꯥꯛꯁꯜꯂꯛꯄ ꯍꯥꯏꯇꯥꯔꯦꯅꯦ
ꯑꯥ
ꯑꯗꯨꯅ ꯑꯁ ꯆꯟꯕ ꯈꯛꯇ ꯅꯠꯇꯕꯅꯤꯅ ꯑꯃꯨꯛ ꯌꯥꯗꯦ ꯑꯃꯨꯛ ꯁꯦꯝꯕ ꯑꯃꯨꯛ ꯆꯠꯅꯤ ꯑꯗꯨꯒ ꯐꯤꯒꯤ ꯊꯕꯛꯅꯤꯅ ꯂꯪ ꯇꯠꯂꯤ ꯑꯃꯨꯛ ꯍꯥꯏꯅꯤ ꯑꯗꯨꯒꯤ ꯍꯥꯏꯅꯤ ꯃꯌꯥꯝꯒꯤ ꯀꯝꯄ꯭ꯂꯦꯟ ꯃꯌꯥꯝꯁꯦ ꯑꯃꯃꯨꯛꯛꯇꯧ ꯑꯃꯃꯨꯛ ꯇꯧ ꯑꯁ ꯊꯕꯛꯀꯁꯦ ꯐꯣꯟꯒꯁꯦ ꯄꯥꯛ ꯄꯥꯏ ꯁꯪꯕ ꯅꯠꯇꯦ ꯐꯣꯟ ꯇꯧꯔꯛꯄ ꯃꯌꯥꯝꯁꯤꯅꯀꯣ
ꯑꯗꯨꯅꯦ ꯑꯩꯁꯨ ꯑꯗꯨꯃꯥꯏꯅ ꯈꯪꯗꯅ ꯆꯨꯝꯃꯦ ꯆꯨꯝꯃꯦ ꯆꯨꯝꯃꯦ ꯑꯗꯨꯅ ꯑꯩꯁꯨ ꯄꯥꯛ ꯇꯧꯗ꯭ꯔꯕꯅꯦ ꯑꯩꯅ ꯊꯕꯛ ꯆꯤꯟꯕꯗꯨ ꯈꯪꯕꯗ ꯑꯩꯅ ꯀꯃꯥꯏ ꯀꯃꯥꯏ ꯇꯧꯔꯤꯒꯦ ꯅꯣꯅ ꯑꯩꯅ ꯍꯧꯖꯤꯛ ꯐꯣꯟ ꯇꯧꯔꯛꯏꯁꯦ ꯍꯥꯟꯅ ꯄꯣꯠ ꯉꯁꯥꯏꯒꯤ ꯂꯩꯗꯅ ꯄꯣꯠꯇꯣ ꯀꯩ ꯍꯥꯏꯅꯤ ꯃꯇꯝꯁꯦ ꯍꯧꯖꯤꯛꯇꯤ ꯌꯥꯝ ꯁꯤꯟꯅꯔꯕꯅꯦꯕ ꯊꯕꯛꯁꯦ ꯃꯥꯅꯦ ꯑꯗꯨꯅꯦ ꯊꯕꯛꯁꯦ ꯑꯃꯃꯨꯛ ꯑꯃꯃꯨꯛ ꯉꯁꯥꯏ ꯍꯤꯡꯗ ꯌꯥꯗꯃꯤꯅ ꯍꯥꯏꯇꯥꯔꯦꯀꯣ
ꯃꯥꯅꯦ ꯄꯣꯠ ꯆꯩꯒꯤ ꯃꯃꯜꯅ ꯃꯌꯥꯝ ꯇꯥꯡꯉꯦ ꯎꯝ
ꯇꯥꯡꯉꯦ ꯇꯥꯡꯉꯦ ꯇꯥꯡꯉꯦ ꯄꯣꯠ ꯆꯩꯅ ꯃꯔꯣꯝ ꯇꯥꯡꯉꯤꯕ
ꯄꯩꯁꯥꯗꯤ ꯁꯤꯡꯃꯤꯁꯤꯡꯒꯤ ꯁꯨꯔꯤꯁꯤꯗꯤ ꯄꯩꯁꯥ ꯀꯩꯁꯨ ꯌꯥꯝ ꯌꯥꯝꯕ ꯅꯠꯇꯦꯗꯣ ꯍꯥꯏꯕꯗꯤ ꯅꯣꯡꯃꯒꯤ ꯅꯨꯄꯥ ꯑꯃꯅ ꯁꯨꯔꯤ ꯁꯨꯗ ꯁꯤꯗ ꯄꯤꯔꯤꯁꯤ ꯂꯨꯄꯥ ꯆꯥꯝꯃꯉꯥ ꯑꯃ ꯀꯔꯤ ꯑꯃ ꯋꯥꯔꯤꯅꯦꯕ ꯑꯗꯒꯤ ꯊꯥꯎ ꯂꯩꯕꯗ ꯇꯦꯜꯍꯧ ꯂꯩꯕꯗ ꯅꯣꯡꯃꯒꯤ ꯆꯦꯡꯒ ꯌꯨꯝ ꯑꯃꯗ ꯆꯥꯔꯤꯕ ꯃꯤꯁꯤꯡꯗꯨꯒ ꯄꯥꯊꯣꯛꯎꯔꯗꯤ ꯅꯣꯡꯃꯒꯤ ꯂꯨꯄꯥ ꯆꯥꯇ꯭ꯔꯦꯠ ꯆꯅꯤꯄꯥꯥꯟ ꯆꯥꯡ ꯆꯥꯈꯠꯂꯛꯑꯦ
ꯃꯥꯅꯦ
ꯁꯨꯕꯅ ꯅꯣꯡꯃꯒꯤ ꯊꯕꯛ ꯁꯨꯕꯗ ꯆꯥꯝꯃꯉꯥꯗꯩ ꯁꯤꯡꯃꯤꯁꯤꯡꯗꯤ ꯃꯃꯟꯗꯤ ꯍꯦꯟꯒꯠꯄꯤꯗꯦ ꯑꯗꯣ ꯄꯣꯠ ꯆꯩ ꯃꯃꯜꯁꯤꯗꯤ ꯅꯣꯡꯃ ꯅꯣꯡꯃꯒꯤ ꯅꯨꯡꯇꯤꯒꯤ ꯇꯥꯡꯈꯠꯂꯛꯏꯅꯤ ꯄꯣꯠꯁꯤꯗꯤ
ꯃꯥ ꯇꯥꯈꯠꯔꯛꯏꯅꯤ ꯇꯥꯈꯠꯛꯔꯛꯏꯅꯦ ꯄꯣꯠꯇꯤ ꯇꯥꯡꯕꯒꯤ ꯄꯣꯠꯇꯤ ꯋꯥꯡꯈꯠꯄꯒꯤ ꯃꯃꯜ ꯋꯥꯡꯈꯠꯄꯒꯤ ꯂꯦꯞꯄ ꯅꯥꯏꯗꯦ ꯑꯗꯨꯒ ꯁꯤꯃꯤꯁꯤꯡꯒꯤ ꯀꯩꯅꯣ ꯍꯦꯟꯀꯠꯄꯗꯤ ꯃꯃꯜ ꯑ ꯀꯔꯤꯕ ꯑꯁꯨꯃꯟ ꯍꯦꯟꯒꯠꯄꯗꯤ ꯁꯨꯡ ꯍꯦꯟꯒꯠꯇꯦ ꯅꯠꯇ꯭ꯔꯥ ꯑꯗꯨꯅꯦ ꯒ꯭ꯌꯥꯟꯒ ꯇꯥꯗꯦ ꯇꯧꯔꯤꯁꯦ ꯍꯤꯡꯗꯧꯕ ꯂꯨꯏꯗ ꯑꯩꯈꯣꯏꯗꯤ ꯑꯗꯨꯅꯦ ꯑꯗꯨꯅꯦ ꯑꯩꯁꯨ ꯑꯗꯨ ꯈꯪꯗꯅ ꯉꯁꯥꯏꯒꯤ ꯃꯁꯤꯗꯤ ꯀꯥꯟꯅꯕꯣꯟꯇꯦꯅ ꯒꯥꯔꯤ ꯑꯣꯏꯅ ꯊꯧꯔꯒꯦꯅ ꯍꯟꯗꯛꯁꯦ ꯒꯥꯔꯤ ꯈꯔ ꯊꯧꯔꯤꯌꯦ
ꯑ
ꯀꯩꯅꯣꯗꯒꯤ ꯊꯧꯕꯥꯜꯗꯒꯤꯅ ꯏꯝꯐꯥꯜꯐꯥꯎ ꯆꯦꯜꯂꯤꯌꯦ ꯃꯦꯖꯤꯛꯇꯣ ꯑꯥ
ꯑꯗꯨ ꯅꯨꯡꯁꯥꯒ ꯁꯥꯒꯠꯂꯀꯥꯟ ꯃꯗꯨꯁꯨ ꯀꯥꯏꯗꯩ ꯒꯥꯔꯤ ꯊꯧꯕꯩ ꯊꯧꯕꯡꯉꯥꯛꯇ ꯉꯥꯏꯔꯕꯅꯤꯗ ꯍꯥꯏꯕꯗꯤ
ꯃꯥꯅꯦ ꯃꯥꯅꯦ
ꯀꯩꯅꯣ ꯇꯧꯕ ꯉꯥꯛꯇ ꯉꯥꯏꯔꯕꯅꯦꯕ ꯍꯥꯏꯗꯤ ꯃꯤꯅ ꯇꯣꯡꯕꯤꯗꯕ
ꯃꯥꯅꯦ ꯃꯥꯅꯦ
ꯒꯥꯔꯤꯁꯨ ꯊꯧꯕ ꯍꯥꯏꯁꯤꯁꯨ ꯍꯥꯟꯅꯒꯤ ꯇꯥꯏꯞꯇ ꯑꯃ ꯑꯅꯤ ꯈꯤꯇꯪ ꯆꯦꯟꯕꯗꯨꯗꯤ ꯐꯔꯝꯃꯤꯗꯣ
ꯃꯥꯅꯦ ꯃꯥꯅꯦ ꯍꯧꯗꯤ ꯒꯥꯔꯤ ꯉꯥꯛꯇꯪ ꯉꯥꯏꯔꯦ ꯑꯥ ꯑꯗꯨꯅ ꯋꯥꯏ ꯄꯩꯁꯥ ꯇꯥꯥꯟꯕꯁꯦ ꯌꯥꯝꯅ
ꯑꯗ ꯄꯩꯁꯥ ꯄꯥꯏꯗꯕ ꯈꯛꯇꯪ ꯈꯛꯇꯅꯤ ꯂꯥꯏꯟꯗ ꯇꯣꯡꯅꯕ ꯑꯇꯩꯗꯤ ꯃꯁꯥꯒꯤ ꯒꯥꯔꯤ ꯃꯆꯥ ꯈꯔ ꯇꯣꯡꯅꯈꯤ ꯒꯥꯔꯤ ꯑꯆꯧꯕ ꯈꯔ ꯊꯧꯅꯈꯤ
ꯃꯥꯅꯦ ꯃꯥꯅꯦ
ꯄꯩꯁꯥ ꯄꯥꯏꯗꯕ ꯒꯥꯔꯤ ꯂꯩꯗꯕꯁꯤꯡꯅ
ꯂꯥꯏꯟꯗ ꯆꯞꯄꯩ ꯋꯥꯅꯤ ꯑꯗꯨꯅ ꯉꯁꯥꯏ ꯍꯥꯏꯗꯨꯅ ꯁꯥꯒ ꯁꯥꯕꯅꯦ ꯋꯥꯏꯑꯦꯕ ꯉꯁꯥꯏ ꯈꯨꯠꯁꯨꯃꯟꯗꯣ ꯅꯣꯡꯃꯒꯤ ꯌꯨꯝꯗ ꯍꯟꯖꯤꯟꯔꯛꯄ ꯃꯇꯝꯗ ꯆꯥꯇ꯭ꯔꯦꯠ ꯑꯃ ꯆꯅꯤꯄꯥꯟ ꯑꯃ ꯂꯤꯁꯤꯡ ꯑꯃ ꯂꯦꯝꯇꯥꯔꯗꯤ ꯅꯨꯡꯉꯥꯏꯗꯕ ꯑꯗꯨꯁꯨ ꯂꯦꯝꯕ ꯑꯣꯏꯗꯦꯗꯣ ꯉꯁꯥꯏ ꯒꯥꯔꯤꯒꯤ ꯀꯩꯒꯤ ꯑꯃ ꯑꯃ ꯈꯥꯏꯗꯣꯛꯑꯀꯥꯟꯗ ꯊꯥꯎꯒꯤ ꯀꯩꯀꯥ ꯑꯃ ꯈꯥꯏꯗꯣꯛꯑꯀꯥꯟꯗ ꯂꯨꯄꯥ ꯆꯥꯝꯔꯤ ꯑꯃ ꯆꯥꯝꯃꯉꯥ ꯉꯥꯛꯇꯅꯦꯕ ꯂꯦꯝꯃꯤꯖꯦ
ꯑꯁ ꯈꯪꯗꯦꯗ ꯇꯧꯗꯣꯏꯁꯦ ꯃꯊꯥ ꯁꯥꯏꯗ ꯀꯃꯥꯏꯅ ꯇꯧꯗꯣꯏꯅꯣ ꯄꯨꯟꯁꯤꯁꯦ ꯍꯤꯡꯕꯁꯦ
ꯃꯥꯅꯦ ꯑꯩꯈꯣꯏꯖꯨ ꯃꯈꯟ ꯃꯈꯟꯅꯤ ꯃꯈꯛ ꯃꯈꯜ ꯃꯈꯥꯅꯤꯁꯨ ꯀꯔꯥꯏꯗꯒꯤ ꯁꯤ ꯑꯃꯨꯛ ꯁꯨꯏ ꯑꯩꯁꯨ ꯒꯥꯔꯤ ꯑꯃꯨꯛ ꯊꯧꯔꯝꯃꯤ ꯑꯗꯒꯤ
ꯑꯥ
ꯈꯪꯗꯦꯗ ꯃꯈꯟꯖꯤ ꯌꯥꯗꯦꯗ ꯍꯥꯏꯗꯤ ꯊꯕꯛꯁꯤ ꯕꯨꯕ ꯑꯗꯨꯝ ꯁꯨꯒꯦ ꯐꯪꯉꯛꯇꯦꯕ ꯍꯥꯏꯗꯤ ꯅꯣꯡꯖꯨ ꯃꯇꯝ ꯑꯃꯨꯛ ꯂꯩ ꯑꯗꯨ ꯃꯇꯝ ꯑꯃꯨꯛ ꯂꯩ ꯔꯡ ꯑꯃꯨꯛ ꯆꯜꯂꯛ ꯃꯤ ꯑꯃꯨꯛ ꯊꯕꯛ ꯂꯩꯔꯛꯇ ꯑꯗꯒꯤ ꯑꯃꯨꯛ ꯆꯦꯛ ꯑꯃꯨꯛ ꯁꯨꯔꯃꯤ ꯑꯃꯨꯛ ꯊꯕꯛ ꯂꯩꯔꯛꯇ
ꯑꯥ
ꯑꯗꯥꯒꯤ ꯖꯦ ꯁꯤ ꯕꯤ ꯑꯃꯨꯛ ꯒꯥꯔꯤ ꯊꯧꯔꯝꯃꯤ ꯑꯃꯨꯛ ꯈꯔ ꯁꯨꯔꯝꯕ ꯊꯕꯛ ꯑꯃ ꯂꯩꯔꯛꯇ
ꯂꯩꯔꯛꯇꯥ ꯍꯣꯏꯅꯦ
ꯑꯗꯨꯗꯤ ꯑꯩꯈꯣꯏꯗꯤ ꯄꯩꯁꯥ ꯐꯪꯗꯕ ꯑꯗꯨꯅ ꯑꯃꯃꯨꯛꯁꯨ ꯅꯣꯡꯃꯒꯤ ꯑꯃꯖꯨ ꯑꯃꯖꯨ ꯑꯃꯖꯨ ꯃꯤꯅꯗꯤ ꯍꯥꯏꯅꯕ ꯍꯥꯏꯗꯤ ꯊꯕꯛ ꯑꯃ ꯇꯧꯕꯗ ꯑꯃꯗ ꯑꯗꯨꯝ ꯑꯣꯟꯖꯤꯜꯂ ꯇꯧꯅ ꯍꯥꯏꯕ ꯇꯧꯗꯦꯅ ꯉꯥꯡꯉꯤꯕ ꯑꯗꯨꯗ ꯁꯨꯔꯦꯅ ꯑꯗꯨꯝ ꯁꯨꯗꯦ ꯑꯗꯨ ꯇꯧꯔꯤ ꯑꯗꯨꯝ ꯇꯧꯗꯦ ꯁꯣꯅꯥꯀꯟꯗꯗꯤ ꯑꯗꯨꯗ ꯁꯨꯔꯦꯅ ꯑꯗꯨꯝ ꯁꯨꯔꯦ ꯑꯗꯨꯝ ꯁꯨꯔꯦ ꯂꯦꯞꯄ ꯃꯇꯝꯖꯨ ꯁꯨꯝ ꯂꯦꯞꯄꯣ ꯍꯥꯏꯔꯦ
ꯃꯥꯅꯦ ꯃꯥꯅꯦ ꯂꯩꯇꯕ ꯑꯩꯈꯣꯏꯗꯤ ꯀꯥꯏ ꯇꯥꯅꯤ ꯆꯨꯝꯃꯤ ꯆꯨꯝꯃꯦ ꯂꯩꯇꯕ ꯑꯩꯈꯣꯏꯗꯤ ꯄꯩꯁꯥ ꯊꯣꯛꯐꯝ ꯊꯤꯔꯛꯇꯕꯅꯦ ꯅꯠꯇ꯭ꯔꯥ
ꯃꯥꯅꯦ ꯊꯣꯛꯀꯗꯣꯏ ꯅꯣꯡꯃꯒꯤꯗꯤ ꯅꯨꯡꯇꯤꯒꯤꯗꯤ ꯄꯩꯁꯥ ꯃꯩꯒꯤ ꯕꯤꯟ ꯑꯗꯨꯒꯤ ꯕꯤꯟ ꯇꯤꯒꯤꯗꯤ ꯊꯤ ꯂꯩꯔꯕꯅꯤꯅ ꯀꯔꯝꯍꯥꯏꯅꯕꯨ ꯐ꯭ꯔꯤꯗ ꯂꯩꯔꯨꯅꯦ ꯑꯗꯨꯝ ꯅꯨꯄꯥ ꯑꯣꯏꯅꯖꯨ ꯄꯣꯛꯁꯜꯂꯨꯔꯦ ꯅꯠꯇ꯭ꯔꯣ ꯅꯨꯄꯤ ꯑꯣꯏꯅ ꯑꯃꯨꯛ ꯄꯣꯛ ꯅꯨꯄꯤ ꯑꯣꯏꯅ ꯄꯣꯛꯑꯝ ꯇꯥꯔꯗꯤ ꯄꯩꯁꯥ ꯄꯥꯏꯕ ꯑꯃ ꯌꯦꯡꯉꯒ ꯌꯨꯝ ꯄꯥꯟꯊꯣꯛꯈꯤꯅꯤꯁꯨ ꯅꯠꯇꯦ ꯑꯗꯨ ꯅꯨꯄꯥ ꯑꯣꯏꯅ ꯄꯣꯛꯁꯤꯜꯂꯨꯨꯔꯦ ꯍꯌꯦꯡꯃꯣ ꯅꯨꯄꯤꯗꯨ ꯅꯨꯄꯤꯗꯣ ꯂꯧꯕ ꯂꯥꯛꯑ ꯅꯨꯡꯉꯥꯏꯅꯕꯖꯨ ꯑꯃꯨꯛ ꯊꯝꯕꯤꯗꯣꯏꯅꯤ
ꯃꯥꯅꯦ ꯃꯥꯅꯦ
ꯑꯗꯨꯅ
ꯑꯗꯨꯅꯦ ꯕꯦꯔꯥꯅꯤꯅꯦꯃꯦ ꯃꯥꯅꯤ ꯑꯗꯨꯅꯦ ꯕꯦꯔꯥꯅꯤ ꯌꯥꯗꯦꯕ ꯉꯁꯥꯏꯒꯤ ꯑꯩꯈꯣꯏꯅ ꯉꯁꯥꯏꯒꯤ ꯔꯦꯁꯄꯣꯟꯁꯤꯕꯤꯂꯤꯇꯤꯗꯣ ꯂꯣꯏ ꯂꯧꯕꯅꯤꯅꯦ ꯀꯣ ꯄꯣꯠꯂꯨꯝꯗꯣ ꯂꯣꯏ ꯄꯨꯕꯅꯤꯅꯦ ꯎꯝ
ꯑꯩꯈꯣꯏꯗ ꯉꯥꯛꯇꯅꯤ ꯀꯩꯅꯣ ꯑꯗꯨ ꯂꯩꯒ ꯑꯗꯨ ꯂꯩꯇꯦꯒ ꯂꯣꯏ ꯊꯥꯡꯒꯠꯂꯛꯄ ꯈꯤꯗ꯭ꯔꯣꯕꯅꯤꯅꯅꯦ ꯀꯥꯜꯂꯤꯅꯦ ꯈꯔ ꯆꯠꯄꯅ ꯃꯌꯥꯝ ꯑꯗꯨ ꯑꯅꯥ ꯑꯌꯦꯛ ꯑꯃꯨꯛ ꯌꯥꯎꯗ꯭ꯔꯗꯤ ꯑꯃꯨꯛ ꯐꯥ ꯀꯩꯅꯣ ꯇꯧꯕ ꯎꯝ ꯑꯅꯥꯌꯦꯛꯄꯖꯨ ꯑꯃꯨꯛ
ꯑꯅꯥ
ꯌꯥꯎꯅ ꯈꯣꯠꯅ ꯑꯥ
ꯑꯗ ꯑꯅꯥ ꯑꯌꯦꯛ ꯌꯥꯎꯁꯤꯜꯂꯛꯑꯀꯥꯟꯗꯗꯤ ꯑꯃꯨꯛ ꯄꯩꯁꯥꯗꯣ ꯑꯃꯨꯛ ꯃꯌꯥꯝ ꯉꯁꯥꯏꯒꯤ ꯇꯥꯟꯕꯅ ꯈꯔ ꯆꯪꯕꯅ ꯃꯌꯥꯝ
ꯂꯥꯏꯌꯦꯡꯖꯤꯖꯨ ꯑꯇꯥ ꯂꯥꯏꯔꯕꯖꯤꯡꯒꯤꯖꯨ ꯂꯥꯏꯌꯦꯡꯐꯝꯖꯦ ꯄꯩꯁꯥ ꯌꯥꯝ ꯆꯪꯗꯕꯤ ꯂꯩꯔꯗꯤ ꯐꯒꯗꯕ ꯄꯨ ꯍꯣꯁꯄꯤꯇꯥꯜ ꯑꯃꯗ ꯄꯨ ꯄꯨꯁꯜꯂꯨꯔꯗꯤ ꯑꯗꯨꯅꯦꯒ ꯑꯗꯥꯅꯦꯒ ꯑꯗꯨꯅꯦꯒ ꯑꯗꯥꯅꯦꯒ
ꯎꯝ
ꯑꯩꯈꯣꯏꯒꯤ ꯁ꯭ꯋꯥꯏꯗ
ꯃꯥꯅꯦ ꯃꯥꯅꯦ ꯃꯥꯅꯦ ꯃꯥꯅꯦ ꯍꯛꯆꯥꯡꯁꯦ ꯅꯥꯗꯅꯕ ꯍꯛꯆꯥꯡ ꯁꯥꯖꯦꯜ ꯈꯔ ꯇꯧꯁꯤꯀꯣ ꯑꯁꯥꯏꯒꯁ ꯇꯧꯕ ꯑꯗꯒꯤꯗꯤ ꯆꯤꯟꯖꯥꯛꯁꯦ ꯑꯐ ꯐ ꯆꯥꯕ ꯆꯝꯐꯨꯠꯀꯨꯝꯕ ꯆꯝꯊꯣꯡꯒꯨꯝꯕꯅ ꯍꯦꯟꯅ ꯐꯩꯌꯦ ꯆꯤꯟꯖꯥꯛꯁꯦ
ꯎꯝ ꯎ
ꯎꯝ ꯆꯝꯊꯣꯡ ꯑꯃ ꯆꯝꯊꯣꯡꯒ ꯍꯩꯅꯅꯕ ꯅꯠꯇ꯭ꯔꯣ
ꯑꯥ
ꯑꯗꯨꯅ ꯐꯩ ꯑꯗꯨꯅ ꯐꯩ ꯁꯝꯊꯣꯡꯒꯨꯝꯕ ꯆꯝꯐꯨꯠꯀꯨꯝꯕ ꯈꯔ ꯇꯧꯁꯤꯀꯣ ꯅꯠꯇ꯭ꯔꯗꯤ ꯊꯥꯎ ꯌꯥꯝ ꯆꯥꯕꯒꯤ ꯐꯤꯕꯝꯁꯦ ꯄꯣꯠꯁꯦ ꯐꯠꯇꯦꯕ
ꯆꯥ ꯐꯠꯇꯦ ꯐꯠꯇꯦ ꯀꯥꯏꯗꯅꯦ ꯀꯩꯅꯣ ꯇꯧꯗꯅꯤꯅ
ꯑꯗꯨꯅꯦ ꯀꯩꯅꯣ ꯆꯥꯒꯦ ꯆꯥꯒꯦ ꯍꯥꯏꯔꯒꯅ ꯎꯝ
ꯑꯩꯈꯣꯏꯒꯤ ꯍꯥꯟꯅꯒꯤ ꯇꯥꯏꯞꯇ ꯇꯧꯗ꯭ꯔꯦꯅꯦ ꯍꯧꯖꯤꯛꯀꯥꯟꯁꯦ
ꯑꯥ
ꯑꯗ ꯎꯝ ꯃꯅꯥ ꯃꯁꯤꯡꯗꯤ ꯀꯩꯗꯒꯤ ꯍꯥꯔꯗꯒꯤ ꯀꯔꯤꯗꯒꯤ ꯃꯌꯥꯝ ꯇꯧꯁꯤꯜꯂꯃꯤꯅꯗ
ꯃꯥꯅꯦ ꯃꯥꯅꯦ ꯃꯥꯅꯦ ꯃꯅꯥ ꯃꯁꯤꯡꯁꯤꯁꯨ ꯐꯕ ꯈꯤꯇꯪ ꯃꯥꯒꯤ ꯐꯕ ꯃꯥꯒꯤ ꯀ꯭ꯋꯥꯂꯤꯇꯤꯤꯁꯦ ꯌꯥꯝ ꯍꯟꯊꯔꯦ ꯍꯥꯏꯇꯥꯔꯦ
ꯎꯝ
ꯍꯥꯟꯅ ꯑꯩꯈꯣꯏꯒꯤꯗꯤ ꯉꯁꯥꯏ ꯑꯩꯈꯣꯏꯅ ꯆꯥꯔꯝꯕꯗꯤ ꯄꯤꯌꯣꯔ ꯑꯁꯦꯡ ꯑꯁꯦꯡꯕꯗꯣ ꯆꯥꯕꯅꯤꯗꯣ ꯍꯧꯖꯤꯛꯅ ꯑꯃꯨꯛ ꯄꯣꯠ ꯆꯩꯁꯤꯡꯁꯦ ꯍꯥꯏꯗꯤ ꯌꯥꯝ ꯊꯨꯅ ꯆꯥꯎꯅꯕ ꯍꯣꯠꯅꯕ ꯃꯇꯝꯗ ꯉꯁꯥꯏꯒꯤ ꯁꯤꯖꯤꯟꯅꯔꯣꯏꯗꯕ ꯃꯌꯥꯝ ꯁꯤꯖꯤꯟꯅꯔꯛꯄ ꯀꯦꯃꯤꯀꯦꯜ ꯃꯌꯥꯝ ꯁꯤꯖꯤꯟꯅꯔꯛꯄ ꯑꯗꯨꯅ ꯆꯥꯕ ꯊꯛꯄꯗ ꯑꯃꯨꯛ ꯉꯁꯥꯏꯒꯤ ꯀꯔꯤꯗꯧꯔꯦ ꯃꯣꯏꯅ ꯄꯣꯠ ꯊꯥꯕꯗ ꯀꯦꯃꯤꯀꯦꯜ ꯁꯤꯖꯤꯟꯅꯔꯝꯃꯤꯅ ꯑꯩꯈꯣꯏ ꯆꯥꯕꯗꯁꯨ ꯌꯥꯎꯔꯦ ꯆꯥꯔꯝꯃꯤꯅ ꯆꯥꯕꯗ ꯌꯥꯎꯔꯝꯃꯦ ꯀꯩꯗꯧꯔꯦ ꯍꯛꯆꯥꯡ ꯑꯃꯗꯧ ꯁꯣꯛꯑꯦ ꯅꯠꯇ꯭ꯔꯥ
ꯃꯥ ꯃꯥ
ꯎꯝ ꯃꯥꯅꯦ ꯃꯥ ꯑꯗꯨꯅ ꯈ꯭ꯋꯥꯏ ꯐꯕꯗꯤꯅꯦ ꯏꯁꯥ ꯏꯁꯥꯒꯤ ꯏꯪꯈꯣꯜꯗ ꯄꯣꯊꯥꯖꯕ ꯀꯣꯟꯅꯅꯕ ꯍꯥꯏꯇꯥꯔꯦ ꯏꯁꯥ ꯏꯁꯥ ꯏꯪꯈꯣꯜꯗ ꯀꯣꯟꯅꯅꯕ ꯄꯣꯠ ꯊꯥꯖꯕ ꯑꯗꯨꯒ ꯊꯥꯔ ꯆꯥꯕ ꯑꯩꯗ ꯏꯁꯥꯅ ꯈꯪꯖꯔꯦꯅ
ꯎꯝ
ꯄꯣꯠꯇꯣ ꯑꯁꯦꯡꯕꯅꯦ ꯑꯗꯣ ꯂꯩꯗꯕꯤꯗ ꯍꯥꯏꯇꯥꯔꯦꯀꯣ ꯑ ꯅꯣꯏ ꯑꯩꯈꯣꯏꯒꯤꯗꯤ ꯑꯗꯨꯝ ꯂꯩꯗ꯭ꯔꯁꯨ ꯑꯗꯨꯝ ꯆꯥꯕ ꯀꯣꯟꯅꯕꯅꯤꯅ ꯑꯗꯨꯒꯤꯗꯤ ꯐꯩꯗ ꯑ ꯊꯥꯕꯅꯤꯅ ꯑꯩꯈꯣꯏꯒꯤꯗꯤ ꯑꯗꯨꯗ ꯅꯣꯡ ꯐꯥꯗꯣꯛ ꯍꯩ ꯂꯩꯕꯕꯨꯗꯤ ꯌꯥꯎꯏꯀꯣ ꯑꯗ ꯑꯩ ꯃꯇꯥꯡ ꯆꯥꯗ꯭ꯔꯒ ꯀꯥꯟꯗ ꯑꯃꯨꯛꯛ ꯆꯥꯅꯤꯡꯕ ꯄꯣꯠꯇꯣ ꯍꯦꯛ ꯑꯩꯈꯣꯏꯗ ꯄꯥꯟꯗ꯭ꯔꯗꯤ ꯂꯩꯕꯕꯁꯤꯗꯤ ꯇꯥꯕꯅꯤ ꯃꯊꯣ ꯃꯁꯥ ꯇꯥꯕ ꯅꯠꯇ꯭ꯔꯥ
ꯄꯨꯝꯅꯃꯛꯇꯤ ꯊꯥꯕ ꯉꯝꯗꯕꯅꯤꯅ ꯉꯁꯥꯏꯒꯤ ꯆꯦꯛ ꯆꯥꯅꯤꯡꯉꯛꯄꯗ ꯑꯦ ꯁꯤꯃꯗꯤ
ꯑꯗꯨꯁꯨ ꯌꯨꯝꯗ ꯊꯥꯏ ꯍꯥꯏꯕꯅꯤꯩꯗ ꯂꯩꯇꯕꯅꯤꯅ ꯌꯣꯟꯕꯅ ꯍꯦꯜꯂꯤꯅꯤ ꯍꯥꯏꯖꯤꯗꯤ ꯍꯤꯡꯒꯣꯜꯗ ꯄꯥꯟꯖꯩ ꯍꯥꯏꯕꯅꯤ ꯑꯩ ꯂꯣꯏ ꯆꯥꯒꯗꯣ ꯄꯩꯁꯥ ꯅꯨꯡꯁꯥꯒꯤ ꯄ꯭ꯔꯣꯕ꯭ꯂꯦꯝꯅꯤꯅ ꯍꯤꯡꯈꯣꯜꯗ ꯈꯔ ꯊꯥꯕꯗꯣ ꯈꯔꯛ ꯌꯦꯟꯊꯣꯛꯅꯤ
ꯈꯔ ꯌꯦꯟꯊꯣꯛꯀꯅꯤ ꯑꯃꯨꯛ ꯃꯥꯅꯦ ꯃꯥꯅꯦ ꯑꯗꯨꯒ ꯑꯃꯨꯛ ꯑꯥ ꯐꯪꯗꯕꯗꯨꯅ ꯍꯦꯛ ꯂꯩꯕ ꯑꯃꯨꯛ ꯎꯝ ꯃꯥꯅꯦ ꯃꯥꯅꯤ
ꯆꯇꯪ ꯀ ꯅꯠꯇꯧꯗꯅ
ꯎꯝ ꯍꯣꯏꯅꯦ ꯑꯗꯨꯅꯁꯨ ꯁꯞꯄꯣꯔꯠ ꯑꯣꯏꯅꯔꯤꯕꯅꯦꯕ ꯂꯣꯏꯅ ꯐꯪꯕꯗꯤ ꯅꯠꯇꯕꯅ ꯀꯣ ꯑꯥ ꯑꯗ ꯃꯣꯏꯅ ꯇꯥꯡ ꯇꯥꯡ ꯌꯣꯟꯁꯤꯜꯂꯛꯄ
ꯃꯣꯏꯅꯤ ꯇꯥꯡ ꯇꯥꯡ ꯌꯣꯜꯂꯤꯅꯤ ꯑꯩꯈꯣꯏꯗꯩꯗꯤ ꯁꯤꯗꯒꯤ ꯅ ꯄꯩꯁꯥ ꯄꯤꯌꯣ ꯄꯤꯗꯨꯕꯣꯏ ꯈꯔ ꯇꯧꯔ ꯂꯧꯔ ꯆꯠꯈꯤꯔꯅꯤ ꯑꯥꯗ ꯇꯥꯛ ꯇꯥ ꯌꯣꯜꯂꯨꯗꯣꯏꯅꯤꯗꯣ
ꯃꯥꯇꯥꯡꯇ ꯌꯧꯔꯗꯣꯏꯅꯤ ꯑꯗꯨꯗꯤ ꯃꯣꯏꯅ ꯍꯦꯟꯅ ꯀꯥꯟꯅꯕꯤꯅꯦꯃꯦ ꯇꯧꯔꯤꯁꯦ ꯗꯨꯀꯥꯟ ꯐꯝꯃꯤꯕ ꯑꯃ ꯑꯃ ꯂꯩꯗꯅꯀꯣ ꯁꯤꯅ ꯍꯦꯟꯅ ꯀꯥꯟꯅꯩ ꯍꯥꯏꯇꯥꯔꯦ ꯑꯗꯨꯅꯤ ꯉꯁꯥꯏꯒꯤ ꯇꯧꯔꯤꯁꯦ ꯑꯩꯈꯣꯏꯒꯤ ꯂꯧꯃꯤꯒꯤ ꯄꯨꯟꯁꯤ ꯑꯩꯈꯣꯏ ꯂꯥꯏꯔꯕꯒꯤ ꯄꯨꯟꯁꯤ ꯁꯤ ꯈꯤꯇꯪ ꯂꯨꯏ ꯍꯥꯏꯇꯥꯔꯦ ꯍꯤꯡꯕꯗ ꯈꯔ ꯋꯥꯅ
ꯃꯥꯅꯦ ꯃꯥꯅꯦ
ꯎꯝ ꯐꯪꯒꯗꯕ ꯑꯩꯈꯣꯏꯒꯤ ꯑꯩꯈꯣꯏꯗ ꯃꯊꯧ ꯇꯥꯕ ꯄꯣꯠꯆꯥꯛ ꯃꯌꯥꯝꯗꯣ ꯐꯪꯗꯕꯅꯤꯅꯀꯣ
ꯎꯝ
ꯑꯝꯇꯪ ꯋꯥꯏ ꯍꯥꯏꯇꯥꯔꯦ ꯑꯗꯨꯅꯤꯗ ꯀꯩꯅꯣꯗꯤ ꯉꯁꯥꯏꯒꯤ ꯅꯣꯏꯒꯤ ꯄꯨꯈ꯭ꯔꯤꯗ ꯉꯥ ꯊꯥꯗꯕꯗꯨꯗꯤ ꯉꯥꯗꯨꯗꯤ ꯀꯌꯥꯝ ꯀꯌꯥꯃꯨꯛ ꯆꯥꯎꯔꯦ
ꯉꯥꯗꯣ ꯑꯗꯨꯝ ꯆꯥꯎꯕꯨꯗꯤ ꯆꯥꯎꯔꯦꯕꯨ ꯑꯗꯨꯝ ꯀꯩꯅꯣ ꯈꯪꯗꯦꯅꯦ ꯍꯟꯗꯛꯁꯦ ꯏꯁꯤꯡ ꯅꯩꯕꯔꯥ ꯈꯣꯠꯄꯔꯥ ꯁꯤꯕꯗꯣ ꯑꯗꯨꯝ ꯌꯥꯎꯒꯜꯂꯦꯕ ꯉꯥꯗꯣ ꯆꯧꯗꯤ ꯆꯥꯎꯕꯁꯨ ꯌꯥꯎꯔꯦ ꯏꯁꯤꯡꯗ ꯈꯤꯇꯪ ꯀꯩꯅꯣ ꯇꯧꯕ ꯈꯣꯠꯄꯗꯣ ꯈꯔ ꯁꯤꯕꯗꯤ ꯌꯥꯎꯋꯦ ꯑꯗꯨꯝ
ꯑꯣ ꯑꯉꯥꯡꯈꯩ ꯄꯨꯈ꯭ꯔꯤꯗ ꯀꯨꯝꯍꯟꯕ꯭ꯔꯣ
ꯑꯉꯥꯡꯈꯩꯗꯤ ꯄꯥꯛꯄꯨ ꯀꯨꯝꯕ ꯅꯠꯇꯦꯗ ꯑꯃꯨꯛ ꯀꯃꯥꯏꯅ ꯏꯁꯤꯡꯗꯣ ꯅꯣꯡ ꯇꯥꯁꯜꯂꯛꯄꯒꯤꯔ ꯀꯩꯅꯣ ꯈꯪꯗꯕꯀꯣ
ꯑꯣ ꯉꯥꯅꯨꯒꯨꯝꯕ ꯀꯩꯒꯨꯝꯕ ꯎꯝ ꯑꯗꯨꯝꯕ